ꯀꯗꯔꯤꯅꯣ
ꯀꯔꯤ ꯀꯔꯤꯁꯨꯗꯦ ꯅꯗꯤ
ꯑꯩꯗꯤ ꯋꯥꯏꯔꯝ ꯇꯩꯕ ꯂꯣꯏꯔꯒ ꯐꯝꯃꯝꯃꯤꯌꯦ
ꯑ ꯅꯍꯥꯟ ꯆꯥꯛ ꯊꯥꯔꯕ꯭ꯔꯣ
ꯆꯥꯛ ꯆꯥꯗ꯭ꯔꯤꯌꯦ ꯆꯥꯛꯇꯣ ꯑꯩꯈꯣꯏꯒꯤꯅꯦꯦꯅꯦ ꯑꯃ ꯂꯥꯛꯑꯒ ꯊꯣꯡꯅꯤꯌꯦ
ꯑ ꯑꯗꯨ ꯍꯧꯖꯤꯛ ꯀꯔꯤ ꯇꯧꯔꯤꯒꯦ꯫
ꯍꯧꯖꯤꯛꯁꯦ ꯑꯩꯁꯦ꯫ ꯎꯝ ꯌꯥꯏ ꯇꯩꯊꯣꯛꯑꯦ ꯑꯩꯁꯦ ꯀ꯭ꯂꯥꯁ ꯑꯃ ꯆꯠꯂꯨꯕ꯫ ꯑꯗꯨ ꯂꯣꯏꯔꯒ ꯋꯥꯏ ꯇꯩꯊꯣꯛꯑꯦ꯫ ꯁꯤꯗꯤ ꯀꯣꯟꯅ ꯍꯥꯏꯔꯒꯦ
ꯑꯣ
ꯅꯪꯗꯣ
ꯎꯝ
ꯍꯧꯖꯤꯛꯀꯥꯟꯗꯤ ꯑꯩ ꯅꯤꯡꯁꯤꯡꯗ꯭ꯔꯕꯣ ꯀꯣꯜꯁꯨ ꯇꯧꯕꯤꯔꯛꯇꯦ꯫
ꯑꯗꯨ ꯑꯩ ꯑ ꯗꯤꯁ ꯇꯥꯏꯝꯗꯣ ꯈꯔꯕꯤꯎꯁ꯫ ꯑꯣꯏ ꯑꯣꯏꯌꯦ ꯑꯗꯨꯅꯦ ꯑꯩ ꯑꯦꯛꯖꯥꯝꯒꯨꯝꯕ ꯂꯩꯑꯦ꯫
ꯑꯣ꯫
ꯎꯝ ꯑꯗꯨꯅꯦ ꯅꯪ ꯑꯩꯉꯣꯟꯗ ꯃꯤꯁ ꯇꯧꯕ꯭ꯔꯣ꯫
ꯇꯧꯋꯦ ꯅꯪ ꯌꯥꯝ ꯎꯅꯅꯤꯡꯉꯦ ꯀꯨꯏꯔꯦ ꯎꯗꯕ꯫
ꯍꯣꯏ ꯍꯣꯏ ꯆꯨꯝꯃꯦ ꯑꯗꯨ ꯅꯪ ꯑꯩꯉꯣꯟꯗ ꯎ ꯑ ꯌꯦꯅꯤꯡꯕ ꯌꯦꯅꯤꯡꯔꯗꯤ ꯇꯦꯔꯦꯁꯇ ꯂꯥꯛꯑꯣ
ꯅꯪ ꯇꯦꯔꯤꯁꯇ ꯊꯣꯛꯄ꯭ꯔꯣ ꯅꯣꯏ ꯕꯤꯜꯗꯤꯡꯗ ꯂꯩꯕ꯭ꯔꯣ
ꯍꯣꯏ ꯑꯩꯈꯣꯏꯒꯤ ꯕꯤꯜꯗꯤꯡꯗ ꯎꯝ ꯑꯩꯈꯣꯏꯒꯤ ꯕꯦꯜꯗꯤꯡꯗ ꯑꯩ ꯑ ꯇꯦꯔꯦꯁꯇꯀꯣ ꯂꯦꯞꯄꯒ ꯂꯩꯌꯦ ꯑꯗꯨ ꯅꯈꯣꯏꯒꯤ ꯕꯤꯜꯗꯤꯡꯁꯨ ꯑꯩ ꯎꯔꯦ
ꯑꯥ ꯑꯩꯗꯣ ꯉꯥꯍꯥꯛ ꯂꯩꯔ ꯊꫭꯂꯛꯀꯦ
ꯍꯣꯏ
ꯎꯝ
ꯍꯣꯏ ꯍꯣꯏ ꯑꯩꯈꯣꯏꯒꯤ ꯏꯃꯥꯟꯅꯕꯤ ꯔꯨꯝꯃꯦꯗꯣ꯫ ꯅꯨꯄꯤ ꯑꯃꯗꯣ ꯅꯪ ꯅꯈꯣꯏꯒꯤ ꯔꯨꯝꯗ ꯂꯥꯏꯕ꯭ꯔꯣ꯫
ꯂꯥꯛꯇꯦ꯫
ꯔꯣꯜ ꯅꯝꯕꯔ ꯐꯣꯔꯗꯣ ꯂꯩꯕ꯭ꯔꯣ꯫
ꯂꯩꯇꯦ ꯃꯥꯗꯤ ꯉꯁꯥꯏꯅ ꯆꯠꯈ꯭ꯔꯦ ꯃꯄꯥꯟꯗ ꯋꯥꯁꯔꯨꯝꯗ ꯂꯩꯔꯝꯗꯧ ꯃꯥꯜꯂꯦ꯫
ꯑꯣ ꯔꯨꯝꯗꯁꯨ ꯂꯩꯇ꯭ꯔꯤ ꯑꯗꯨ ꯎꯗꯦꯀꯣ꯫ ꯄꯨꯡ ꯑꯅꯤ ꯑꯃ ꯑꯅꯤꯒꯨꯝꯕ ꯃꯥꯕꯨ ꯎꯗꯦ ꯑꯩꯗꯤ꯫ ꯑꯗꯨ ꯃꯥꯗꯤ ꯀꯗꯥꯏꯗ ꯆꯠꯈ꯭ꯔꯦ ꯈꯟꯗꯦ꯫
ꯅꯪ ꯆꯔꯥ ꯋꯥꯟꯗ꯭ꯔ
ꯍꯥ
ꯆꯔꯥ ꯋꯥꯟꯕ꯭ꯔꯣ
ꯆꯥꯔꯥ ꯋꯥꯟ ꯀꯔꯤ ꯍꯥꯏꯕ ꯅꯪꯅ
ꯅꯪ ꯍꯧꯖꯤꯛꯇ ꯆꯥꯛ ꯆꯥꯕ ꯅꯠꯇ꯭ꯔꯣ
ꯎꯝ ꯍꯣꯏ ꯂꯣꯏꯔꯦ
ꯑꯗꯨꯅꯦ ꯆꯔꯥ ꯋꯥꯟꯕ꯭ꯔꯥ ꯍꯪꯕ
ꯑꫭ ꯍꯣꯏ ꯍꯣꯏ ꯍꯣꯏ ꯂꯣꯏꯔꯦ ꯂꯣꯏꯔꯦ ꯍꯧꯖꯤꯛꯅ ꯃꯤꯃꯤ ꯁꯤꯡꯖꯨꯒ ꯃꯣꯔꯣꯛ ꯃꯦꯠꯄꯒ ꯀꯣ ꯌꯥꯝꯅ ꯆꯥꯎꯋꯦ ꯆꯥꯔꯦ ꯑꯩꯗꯤ
ꯍꯥꯎꯔ ꯍꯥꯎꯒꯅꯤ ꯃꯤꯃꯤꯁꯤꯡꯖꯨꯗꯣ ꯑꯩꯗꯤ ꯆꯥꯕ ꯌꯥꯗ꯭ꯔꯦ ꯄꯨꯛ ꯅꯥꯕꯒꯤ
ꯑꯣ ꯑꯗꯨ ꯍꯤꯗꯥꯛ ꯊꯥ ꯆꯥꯔꯣꯅꯝ ꯄꯨꯛ ꯅꯥꯕꯗꯤ
ꯑꯥ ꯍꯤꯗꯥꯛꯁꯦ ꯆꯥꯔꯁꯨ ꯐꯠꯇꯦꯅꯦ ꯇꯧꯖꯦ
ꯀꯔꯤꯒꯤꯅꯣ ꯐꯔꯦ ꯍꯤꯗꯥꯛ ꯆꯥꯔꯗꯤ ꯐꯔꯦ
ꯃꯣꯔꯣꯛ ꯆꯥꯕ ꯌꯥꯗꯦ ꯑꯩꯗꯤ ꯃꯣꯔꯣꯛꯀꯨꯝꯕ ꯃꯁꯂꯥ ꯌꯥꯝꯕ ꯄꯣꯠ ꯀꯣ
ꯍꯣꯏ ꯍꯣꯏ ꯆꯨꯝꯃꯦ ꯍꫭꯏ
ꯀꯣꯟ ꯐꯦꯡꯉꯤꯔꯣ ꯅꯪ
ꯀꯔꯤ
ꯅꯪ ꯀꯣꯟ ꯐꯦꯡꯉꯤꯔꯣ
ꯅꯠꯇꯦ ꯀꫭꯝꯐꯦꯗꯦ
ꯀꯣꯟ ꯐꯤꯡꯗꯦ
ꯎꯝ ꯅꯪ ꯍꯧꯖꯤꯛ ꯀꯔꯤ ꯇꯧꯔꯤꯒꯦ
ꯑꯩ ꯂꯥꯏꯔꯤꯛ ꯏꯔꯤꯑꯦ
ꯑꯣ ꯀꯔꯤꯒꯤ ꯁꯕꯖꯦꯛ ꯅꯣ
ꯃꯈꯣꯏꯁꯦ ꯑꯩꯖꯦ ꯃꯦꯝ ꯃꯦꯝ ꯑꯃꯒꯤꯀꯣ ꯃꯥꯒꯤ
ꯍꯣꯏ ꯑꯣ ꯃꯦꯝ ꯇꯤꯆꯔꯒꯤ ꯑꯦꯁꯥꯏꯟꯃꯦꯟ ꯑꯣꯖꯥꯒꯤ ꯑꯦꯁꯥꯏꯟꯃꯦꯟꯅ ꯅꯩꯔꯦ
ꯑ ꯅꯠꯇꯦ ꯃꯥꯅ ꯑꯩꯉꯣꯟꯗ ꯑꯁꯥꯏꯟꯃꯦꯟ ꯑꯃ ꯄꯤꯕ ꯑꯗꯨ ꯏꯕ
ꯑꯣ ꯑꯣꯥ ꯑꯥ
ꯑꯩꯗꯣ ꯊꯤꯡ ꯇꯧꯑꯣꯦ ꯅꯪꯅ ꯑꯣꯖꯥ ꯑꯣꯖꯥꯕꯨꯁꯨ ꯀꯔꯤ ꯔꯦꯁꯟ ꯄ꯭ꯂꯥꯟꯒꯨꯝꯕ ꯃꯦꯟꯇꯦꯟ ꯇꯧꯋꯏꯀꯣ
ꯑꯥ
ꯑꯗꯨꯅ ꯏꯔꯦ ꯁꯨꯃꯥꯏꯅ ꯑꯩꯅꯛꯊꯤꯡ ꯇꯧꯋꯦ
ꯑꯣ ꯅꯪ ꯃꯩꯇꯩ ꯐꯅꯦꯛ ꯄꯥꯝꯗ꯭ꯔꯣ
ꯑꯩꯗꯤ ꯌꯥꯝꯅ ꯄꯥꯝꯃꯦ
ꯀꯩ ꯃꯆꯨꯗ ꯄꯥꯝꯃꯤ
ꯑꯥ ꯀꯔꯤ ꯄꯤꯡꯁꯨ ꯄꯥꯝꯃꯦ ꯄꯤꯡ ꯑꯗꯨ ꯕꯣꯔꯗꯔ ꯂꯥꯏꯟꯗꯣ
ꯑꯥ
ꯀꯔꯤ ꯍꯥꯏꯕꯤꯒꯦ ꯕꯣꯗꯔ ꯂꯥꯏꯟꯗꯣ ꯑꯥ ꯀ꯭ꯔꯣꯁ ꯖꯤꯛ ꯖꯦꯛ ꯖꯤꯛ ꯖꯦ ꯂꯩꯀꯣ
ꯎꯝ
ꯌꯥꯏ ꯑꯗꯨ ꯄꯥꯝꯃꯤ
ꯎꯝ ꯅꯪꯗꯣ ꯐꯝꯃꯒ ꯐꯖꯅ ꯋꯥꯔꯤ ꯁꯥꯔꯣ ꯑꯩꯈꯣꯏꯁꯨ ꯆꯠꯄ ꯃꯥꯜꯂꯦ
ꯍꯣꯏ ꯑꯩ ꯍꯣꯏ ꯑꯩ ꯍꯧꯖꯤꯛ ꯐꯝꯃꯒ ꯋꯥꯔꯤ ꯁꯥꯒꯅꯤ ꯁꯒꯤꯦ ꯎꯝ
ꯅꯪ ꯉꯥꯡꯗꯣ ꯇꯥꯗꯦꯕ ꯑꯩꯗꯣ ꯍꯧꯖꯤꯛꯀꯥꯟꯗꯤ ꯑꯩꯒꯤ ꯐꯣꯟꯁꯦ ꯠꯋꯥꯛ ꯌꯥꯝ ꯅꯨꯡꯉꯥꯏꯇꯦ ꯍꯧꯖꯤꯛꯀꯥꯟꯗꯤ ꯑꯩ ꯐꯣꯟꯁꯦ ꯅꯦꯠꯋꯥꯛ ꯕꯨꯁꯇꯔ ꯀꯥꯞꯄꯁꯨ ꯅꯦꯠꯋꯥꯛꯇꯣ ꯃꯊꯟꯇ ꯀꯃꯥꯏꯅ ꯇꯧꯕꯅꯣ ꯈꯪꯗꯦ ꯍꯦꯛꯇ ꯑꯗꯨꯝ ꯖꯦꯔꯣ ꯖꯦꯔꯣ ꯆꯠꯄꯩ ꯇꯥꯏꯞꯇ ꯂꯣꯏꯕꯩ ꯇꯥꯏꯞꯇ ꯑꯗꯨꯝ ꯇꯧꯋꯦꯕ
ꯑꯗꯨ ꯐꯣꯟ ꯑꯇꯣꯞꯄ ꯂꯧꯔꯣ ꯅꯍꯥꯟ
ꯑ ꯄꯩꯁꯥ ꯃꯊꯧ ꯇꯥꯏꯅꯦ ꯑꯗꯨꯁꯨ ꯏꯇꯥꯎ
ꯅꯪꯗꯨ ꯄꯩꯁꯥ ꯄꯔꯦꯒ ꯃꯤ ꯃꯥ ꯂꯩꯀꯣ
ꯏꯁꯥ ꯄꯥꯏꯕ ꯃꯤ ꯅꯠꯇꯦ ꯑꯩꯁꯦ ꯂꯥꯏꯔꯕ ꯃꯤꯅꯦ
ꯄꯩꯁꯥ ꯃꯌꯥꯝ ꯄꯥꯏꯔꯒ ꯃꯤ ꯃꯥꯜꯂꯦ ꯅꯍꯥꯟꯗꯣ
ꯃꯥꯟꯕꯒꯤ ꯋꯥꯅꯦ ꯑꯩ ꯄꯥꯏꯗꯤ ꯄꯥꯏꯗꯕꯅꯦ ꯅꯪ ꯈꯪꯉꯤ ꯅꯠꯇ꯭ꯔ
ꯑꯩꯗꯣ ꯈꯪꯉꯦ ꯍꯣꯏ ꯅꯪꯗꯣ ꯄꯩꯁꯥ ꯄꯥꯢꯔꯦ
ꯑꯩ ꯃꯥꯏ ꯃꯥꯏ ꯃꯥꯏ ꯃꯥꯏ
ꯍꯣꯏ ꯅꯪ ꯅꯪ ꯅꯪꯒꯤ ꯑꯦꯀꯥꯎꯟꯗ ꯑꯗꯨ ꯄꯁꯥ ꯄꯩꯁꯥꯗꯤ ꯅꯪꯗꯣ ꯁꯦꯞ ꯇꯣꯗꯤ ꯑꯩ ꯈꯪꯉꯦ ꯑꯗꯨ ꯑꯩ ꯀꯣꯟ ꯑꯇꯣꯞ ꯑꯇꯣꯞꯄꯁꯨ ꯂꯥꯛ ꯂꯥꯛꯑꯦꯕ ꯃꯥꯜꯂꯦ
ꯃ ꯑꯩ ꯌꯥꯎꯗꯦ ꯑꯩ ꯅꯍꯥꯟ ꯂꯨꯄꯥ ꯃꯔꯤ ꯂꯨꯄꯥ ꯃꯔꯤ ꯌꯥꯎꯕꯗꯣ ꯅꯪ ꯎꯏꯀꯣ
ꯍꯣꯏ ꯑꯗꯨ ꯑꯗꯨꯒꯤ ꯑꯩꯀꯣꯟꯗ ꯂꯩꯇꯦ ꯑꯗꯨ ꯑꯇꯣꯞꯄꯗꯣ ꯁꯤꯀ꯭ꯔꯦꯠ ꯑꯦꯀꯣꯣꯡꯒꯨꯝꯕ ꯊꯥꯕ ꯃꯥꯜꯂꯦ ꯍꯥꯏꯗꯤ
ꯗꯦꯅꯗ
ꯆꯤꯝꯕ꯭ꯔꯥ
ꯆꯨꯝꯗꯦ
ꯑ ꯅ ꯅꯥꯟꯁ ꯁꯒꯨꯅꯨ ꯀꯣ
ꯁꯎꯗꯦ ꯑꯩꯗꯤꯁ ꯁꯎꯗꯦ
ꯑꯣ ꯍꯣꯏ
ꯑꯩꯕꯨ ꯅꯨꯡꯁꯤꯕꯤꯕꯒꯤ ꯐꯖꯅ ꯍꯥꯏꯕꯤꯔꯤꯅꯦ
ꯍꯣꯏ ꯍꯣꯏ
ꯅꯪꯗꯤ ꯁꯤ ꯂꯣꯏꯔꯒ ꯃꯄꯥꯟꯂꯣꯝꯗ ꯆꯠꯀꯦꯔꯥ
ꯑ ꯁꯤ ꯂꯣꯏꯔꯗꯤ ꯑꯩ ꯑ ꯑꯁ ꯍꯧꯖꯤꯛ ꯈꯟꯗꯦꯗ ꯑꯃꯨꯛꯀꯠ ꯁꯥꯔꯦ ꯀꯣꯠ ꯁꯥꯔꯦ ꯅꯟꯗꯣ ꯅꯟꯗꯤ
ꯑꯩꯅ ꯆꯠꯀꯅꯤ
ꯀꯗꯥꯏꯗ
ꯑꯩꯈꯣꯏꯒ ꯊꯪꯅꯕ ꯏꯁꯇꯦꯠꯇ
ꯑꯣ ꯐꯔꯦ ꯐꯔꯦ ꯑꯗꯨ ꯑꯩꯈꯣꯏ ꯑꯣꯏ
ꯄꯔꯞ ꯄꯔꯞ ꯂꯣꯏꯅꯤꯡꯉꯦ ꯊꯕꯛ ꯇꯧꯅꯤꯡꯉꯦ ꯌꯥꯝ ꯋꯥꯔꯦꯕ ꯑꯩ
ꯍꯣꯏ ꯍꯣꯏ
ꯍꯧꯖꯤꯛꯁꯨ ꯑꯃꯨꯛ ꯄꯩꯁꯥ ꯆꯪꯉꯅꯤꯀꯣ
ꯍꯣꯏ
ꯄꯩꯁꯥ ꯑꯦꯛꯖꯥꯝ ꯅꯛꯁꯤꯜꯂꯛꯄꯒꯤ ꯐꯣꯝ ꯐꯤꯜ ꯑꯞꯀꯤ ꯄꯩꯁꯥ ꯑꯃꯨꯛ ꯆꯪꯉꯅꯤ ꯑꯗꯩꯗꯤ ꯎꯝ ꯀꯩꯅꯣꯒꯤꯁꯨ ꯄꯩꯁꯥ ꯆꯪꯉꯅꯤ ꯃ꯭ꯔꯛꯁꯤꯠꯀꯤꯗꯣ ꯅꯪꯗꯤ ꯄꯩꯁꯥ ꯄꯤꯈ꯭ꯔꯕꯣ
ꯀꯔꯤꯒꯤ ꯃ꯭ꯔꯛꯁꯤꯠ ꯁꯤꯛꯁ ꯊꯥꯎꯖꯟꯗꯣ ꯍꯣꯏ ꯑꯩꯗꯣ ꯂꯥꯁ ꯇꯥꯏꯝꯗ ꯑꯩꯒꯤ ꯆꯤꯆꯦꯅꯥ ꯑꯦꯝ ꯑꯩꯉꯣꯟꯗ ꯄꯤꯈ꯭ꯔꯦ ꯑꯗꯨ ꯑꯩ ꯑꯃꯨꯛꯀ ꯌꯨꯁ ꯇꯧꯈ꯭ꯔꯦ ꯑꯗꯨ ꯎꯝ ꯑꯗꯨ ꯑꯩꯒꯤ ꯑꯦꯁ ꯕꯤ ꯑꯦ ꯑꯩꯒꯤ ꯑꯦꯁ ꯕꯤ ꯑꯥꯏ ꯑꯦꯀꯥꯎꯟꯗ ꯂꯥꯛꯌꯦ ꯑꯗꯨ ꯑ ꯑꯩꯒꯤ ꯑꯦꯀꯥꯎꯟꯗꯣ ꯕ꯭ꯣꯂꯣꯛ ꯑꯣꯏꯔꯦ ꯑꯗꯨꯅꯦ ꯑꯩ
ꯑꯣ ꯅꯪ ꯅꯍꯟ ꯑꯃꯨꯛ ꯕꯣ꯭ꯂꯣꯛꯑꯣꯢ ꯍꯥꯏꯕꯗꯣ
ꯍꯣꯏ ꯑꯗꯨꯅꯦ ꯑꯩꯗꯤ ꯌꯥꯔꯣꯏ ꯁꯤꯂꯣꯔꯦꯒꯟ ꯁꯤꯂꯣꯔ ꯁꯦꯝꯗ꯭ꯔꯦ ꯌꯨꯝꯗ ꯆꯛꯇ꯭ꯔꯦꯅꯦ ꯑꯗꯨꯅꯦ ꯆꯠꯇꯦ ꯑꯗꯨꯅꯦ ꯁꯦꯝꯗ꯭ꯔꯦ ꯌꯥꯔꯣꯏ ꯍꯣꯏ ꯉꯁꯥꯏ ꯐꯤꯖꯤꯛꯇꯣ ꯂꯥꯛꯑꯣ ꯍꯥꯏꯌꯦ
ꯑꯣ ꯃꯁꯥ ꯌꯥꯎꯕꯗꯤ ꯌꯥꯗꯕ
ꯍꯣꯏ ꯌꯥꯗꯦ ꯍꯥꯏꯌꯦ ꯑꯗꯨꯗꯤ ꯎꯄꯥꯏ ꯂꯩꯇ꯭ꯔꯤ ꯑꯩꯗꯤ ꯍꯣꯏ ꯍꯣꯏ ꯁꯤ ꯂꯣꯏꯔꯦꯗꯤꯀꯣ
ꯎꯝ
ꯆꯠꯀꯅꯤ ꯑꯗꯨ ꯑꯩ ꯅꯪꯉꯣꯟꯗ ꯀꯔꯤ ꯍꯥꯏꯅꯤꯡꯌꯦ
ꯀꯅꯤꯒꯦ
ꯑꯣ ꯑꯩꯈꯣꯏꯁꯤ ꯂꯣꯏꯔꯦꯀꯥꯟꯗ ꯑ ꯑꯃꯨꯛꯀ ꯑꯗꯨꯗꯤ ꯆꯠ ꯆꯠꯂꯒꯦ ꯆꯠꯀꯗ꯭ꯔꯥ ꯍꯣꯏ
ꯃꯦꯝ ꯃꯣꯏꯅ ꯏꯁꯇ꯭ꯌꯨꯗꯦꯟ ꯑꯅꯧꯕ ꯆꯪꯉꯛꯇ꯭ꯔꯗꯤꯀꯣ ꯑꯩꯈꯣꯏꯒꯤ ꯇꯨꯝꯐꯝ ꯔꯨꯝ ꯂꯩꯔꯗꯤ ꯀꯣꯟꯅꯔꯗꯤ ꯂꯩꯌꯣ ꯍꯥꯏꯒꯗꯧ ꯃꯥꯜꯂꯦꯕ ꯑꯗꯨꯒ ꯀꯣꯟꯅꯗ꯭ꯔꯗꯤ ꯂꯩꯇ꯭ꯔꯗꯤꯅ ꯌꯨꯝꯗꯒꯤ ꯗ꯭ꯌꯨꯇꯤ ꯂꯥꯛꯑꯣ ꯃꯃꯥꯡꯒꯤ ꯑꯩꯈꯣꯏ ꯁꯤꯅꯤꯌꯔꯗ ꯇꯧꯕꯗꯣ
ꯎꯝ
ꯑꯗꯨꯃꯥꯏꯅ ꯇꯧ ꯍꯥꯏꯗꯧꯕ ꯃꯥꯜꯂꯦꯗꯤ
ꯑꯁ ꯃꯥꯟ ꯀꯔꯤꯅꯣ ꯑꯗꯨ ꯃꯥꯟ ꯁꯦꯞꯇꯦꯝꯕꯔꯒꯤ ꯃꯥꯟꯗꯔꯣ ꯐꯨꯜ ꯃꯥꯟꯗ꯭ꯔꯥ
ꯑꯗꯨꯁꯨ ꯈꯪꯗꯦꯗꯤ
ꯑꯁ ꯑꯗꯨ ꯑꯗꯨꯅꯦ ꯑꯩꯗꯤ ꯐꯔ ꯇꯥꯏꯌꯦ ꯁꯤꯁ
ꯑꯩꯁꯦ ꯑꯗꯨꯅꯦ ꯐꯔꯛ ꯇꯥꯛꯏꯦ ꯇꯜꯂꯦꯕ ꯑꯩ ꯂꯣꯏꯔ ꯐꯠ ꯆꯠꯅꯤꯡꯈ꯭ꯔꯦ
ꯍꯣꯏ ꯑꯗꯨ ꯑꯩꯗꯤꯀꯣ ꯑꯩꯒꯤ ꯒꯤꯔꯤꯂꯦꯇꯤꯞ ꯀꯨꯝꯕꯗꯣ ꯂꯥꯏꯠ ꯇ ꯍꯨꯛ
ꯑꯩ ꯑꯩ ꯑꯩꯈꯣꯏꯗ ꯂꯥꯛꯑꯣꯗꯅ ꯂꯩꯁꯦ ꯑꯩꯈꯣꯏ ꯆꯦꯒꯤ ꯀ꯭ꯋꯥꯇꯔꯗꯀꯣ
ꯏꯃ ꯁꯤꯖꯤꯔꯥ ꯑꯣꯥ ꯑꯣꯏꯔꯕ꯭ꯔꯥ ꯅꯠꯇ꯭ꯔꯗꯤꯅꯦꯦꯛ ꯑꯣꯏꯔꯦ
ꯑꯁꯤꯐꯧ ꯂꯥꯛꯄꯗꯣꯀꯣ ꯍꯣꯁꯄꯤꯇꯥꯜ ꯐꯧ ꯂꯥꯛꯄ ꯂꯗ ꯂꯥꯛꯄꯗ ꯇ꯭ꯋꯦꯟꯇꯤ ꯇ꯭ꯋꯦꯟꯇꯤ
ꯅꯨꯄꯥ ꯇ꯭ꯋꯦꯟꯇꯤ
ꯎꯝ
ꯑꯣ
ꯀꯣꯄꯅꯤ ꯁ꯭ꯀꯨꯇꯤꯗ ꯂꯥꯛꯄꯦ ꯍꯥꯏꯅ
ꯑꯣ ꯑꯗꯤ ꯀꯀꯣ
ꯑꯩ ꯑꯩ ꯑꯩ ꯑꯩ ꯑꯩ ꯊꯥꯎꯤꯒꯦ
ꯅꯪ ꯍꯥꯏꯕ꯭ꯔꯣ
ꯅꯪ ꯇꯣꯡꯉꯣ ꯑꯩ ꯊ ꯊꯣꯛꯤꯒꯦ
ꯑꯣ ꯍꯣꯏ ꯍꯣꯏ ꯍꯣꯏ ꯑꯗꯨꯗꯤ ꯑꯩꯗꯤ ꯁ꯭ꯀꯨꯇꯤꯕꯨꯗꯤ ꯀꯤꯌꯦ
ꯅꯪ ꯊꯧꯒꯦꯔꯣ
ꯍ ꯊꯖꯗꯦꯀꯏꯃꯤꯕ
ꯅꯣꯏ ꯅꯣꯏꯅꯀꯣ ꯅꯣꯏ ꯏ ꯅꯣꯏꯒꯤꯔꯣꯝꯗꯗꯤ ꯇꯨ ꯋꯤꯂꯔ ꯄꯥꯛ ꯊꯧꯗꯦꯗꯅ ꯒꯥꯔꯤ ꯃꯆꯥ ꯑꯩꯈꯣꯏꯒꯤ ꯁꯥꯏꯠꯇꯗꯤꯀꯣ ꯃꯤ ꯂꯣꯏꯅ ꯍꯩꯌꯦ ꯑꯅꯝꯕꯅꯣ ꯀꯣ
ꯍꯣꯏ ꯍꯣꯏ ꯑꯗꯨꯁꯨ ꯆꯨꯝꯃꯦ
ꯑꯉꯥꯡ ꯃꯆꯥ ꯀ꯭ꯂꯥꯁ ꯇꯦꯟ ꯑꯩꯠ ꯅꯥꯏꯟ ꯀꯥꯔꯗꯤꯀꯣ ꯍꯩꯔꯅꯤ
ꯑꯣ ꯍꯣꯏ ꯑꯗꯨꯁꯨ ꯆꯨꯝꯃꯦ ꯑꯗꯨ ꯁꯤ ꯁ꯭ꯋꯥꯏꯗ ꯔꯣꯠꯀꯨꯝꯕꯗꯣ ꯌꯥꯝꯅ ꯑꯗꯨ ꯀꯔꯤ ꯍꯥꯏꯕꯤꯒꯦ ꯄ꯭ꯂꯦꯟ ꯑꯣꯏꯔꯦꯀꯣ ꯑꯗꯨꯅꯦ ꯍꯣꯏ ꯑꯩꯈꯣꯏ ꯁꯥꯏꯗꯠꯇꯣ ꯄ꯭ꯂꯦꯟ ꯑꯣꯏꯗꯦ ꯍꯤꯂꯤ ꯍꯤꯂꯤ ꯑꯣꯏꯔꯦ ꯑꯗꯨꯅꯦ꯫ ꯃꯦꯖꯣꯔꯤꯇꯤꯗꯣ ꯆꯤꯡꯂꯦ ꯍꯣꯏ ꯃꯦꯖꯣꯔꯤꯇꯤꯗꯣ ꯈꯟꯗꯦ꯫ ꯍꯥ꯫
ꯇꯤꯡ꯫
ꯇꯤꯟ꯫
ꯇꯤꯡ ꯆꯤꯡ
ꯆꯤꯡ ꯆꯤꯡꯂꯦ ꯍꯣꯏ ꯆꯤꯟ
ꯇꯤ ꯑꯩꯆ ꯑꯥꯏ ꯑꯦꯟ ꯖꯤꯅ ꯂꯣꯏꯌꯣ
ꯊ ꯆꯤꯡ
ꯆꯤꯡꯅꯦ ꯆꯤꯡꯅꯦ
ꯍꯣꯏ ꯆꯤꯡꯅꯦ ꯑꯗꯨꯅꯦ ꯑꯗꯨꯅꯦ ꯑꯗꯨ ꯑꯩꯈꯣꯏꯒꯤ꯫ ꯏꯃꯥꯟꯅꯕꯤ ꯑꯃꯅ ꯍꯥꯏꯌꯦ ꯃꯥ ꯃꯥꯈꯣꯏꯒꯤ꯫ ꯌꯨꯝꯗ ꯔꯦꯟ ꯑꯃ ꯂꯩ ꯍꯥꯏꯌꯦ꯫
ꯀꯅꯥꯅꯣ ꯑꯣ ꯔꯣꯜ ꯅꯝꯕꯔ ꯀꯌꯥꯅꯣ꯫
ꯅꯈꯣꯏꯒꯤ ꯔꯨꯝꯃꯦꯠꯅꯦ꯫